ꯍꯂ
ꯍꯥꯥꯕ꯭ꯔꯣ
ꯇꯥꯏ
ꯍꯂꯅꯣ
ꯀꯁꯨ ꯇꯧꯗꯦ ꯎꯝ ꯍꯝ ꯍꯗꯤ ꯑꯣ ꯇꯌꯦ
ꯑꯥ ꯑꯥ ꯆꯥꯛ ꯇꯣꯒ ꯂꯩ ꯔꯔꯤꯗ ꯇꯥꯕ
ꯎꯝ ꯇꯥꯏꯔꯦ
ꯆꯥꯛ ꯆꯥꯔꯔꯕꯣ
ꯆꯔ
ꯏ ꯁꯥꯔꯒꯦ
ꯈꯁꯤ ꯏꯗ ꯆꯅ
ꯔꯣꯝꯕ
ꯑꯥ ꯏꯔꯣꯟꯕ
ꯅꯪꯗꯥꯅꯤ ꯔꯣꯝꯕ ꯆ ꯀꯕꯤꯔ ꯀꯥꯕꯅꯤꯀꯣ
ꯑꯩꯅ ꯇꯧꯕꯁꯨ ꯅꯠꯇꯦ
ꯎꯝ ꯀꯔꯚꯥꯏꯅꯣꯜ
ꯑ
ꯍꯣꯁꯇꯦꯜꯗ
ꯌꯦꯁ
ꯑꯣ ꯑꯗꯨꯗꯤ ꯕꯣꯜꯗꯤ ꯀꯃꯥꯏꯅ ꯇꯧꯒꯗꯕ ꯌꯦꯡꯉꯔꯣꯏꯗ꯭ꯔꯣ
ꯌꯦꯡꯨꯅꯤ ꯃꯁꯤꯁꯤ ꯑ ꯀꯔꯤ ꯍꯥꯏꯕ꯭ꯔꯥꯃꯤꯡ ꯍꯕꯥꯟꯒꯤꯗꯣ ꯅꯣꯔꯋꯦ ꯌꯦꯁ ꯅꯣꯔꯋꯦ ꯆꯅꯒꯅꯤ
ꯑꯥ ꯑꯥ ꯑꯥ ꯅꯣꯒꯤ ꯑꯦ ꯍꯂꯟꯒꯤ ꯕꯤꯛ ꯐꯦꯟ ꯑꯣꯏꯕ꯭ꯔꯣ
ꯌꯦꯁ ꯈꯌꯥꯝ
ꯑꯁ ꯑꯩꯗꯤ ꯇꯤꯚꯤꯗ ꯌꯦꯡꯕꯁꯨ ꯅꯨꯡꯉꯥꯏꯗꯕ ꯐꯣꯟꯅ ꯑꯗꯨꯝ ꯌꯦꯡꯕꯗ ꯑꯩꯁꯨ
ꯎꯝ ꯑꯩꯈꯣꯏꯅ ꯇꯤꯕꯤ ꯌꯦꯉ ꯍꯪꯦ ꯐꯣꯟ ꯂ ꯌꯦꯒ
ꯎꯝ ꯍꯥꯏꯗꯤ ꯇꯤꯚꯤꯗ ꯌꯦꯡꯕꯗꯤ ꯃꯤ ꯌꯥꯝꯕꯅꯤꯅꯀꯣ
ꯎꯝ
ꯉꯥꯎꯕꯁꯨ ꯌꯥꯎꯋꯦ ꯒ꯭ꯌꯥꯟ ꯇꯥꯕꯁꯨ ꯌꯥꯎꯋꯦ ꯅꯨꯡꯉꯥꯏꯇꯧꯕ ꯑꯗ ꯐꯕꯨꯡꯗ ꯍꯤꯞꯄꯒ ꯀꯝꯇ ꯒ꯭ꯌꯥꯟ ꯇꯥꯅ ꯌꯦꯡꯕꯗ ꯅꯨꯡꯉꯥꯏꯕꯅꯤ
ꯍꯥꯏꯗꯗꯦ ꯖꯣꯁꯨ ꯎ ꯃꯔꯨꯞ ꯈꯣꯏꯒ ꯌꯦꯡꯉꯨꯅ ꯅꯨꯡꯉꯥꯏꯗꯤꯦ ꯀꯃꯥꯏ
ꯎ ꯃꯔꯝꯛ ꯀꯩꯁꯨ ꯅꯠꯇꯗꯅ ꯐꯣꯟ ꯇꯧꯕꯁꯨ ꯊꯕꯛ ꯑꯃꯅꯤꯅꯤ
ꯑꯗꯨꯅꯦ
ꯁ ꯋꯥꯔꯤꯔꯤꯕꯤ ꯌꯥꯝꯝ ꯂꯩꯥꯛꯦ ꯑꯗꯨ
ꯂꯩꯕꯗꯤ ꯌꯥꯝ ꯐꯩꯅ ꯑꯩꯗꯤ ꯂꯩꯇꯦ
ꯑꯩ ꯀꯣꯏꯁꯟ ꯍꯪꯕꯗ ꯅꯪ ꯈꯨꯝꯕꯗ ꯋꯥꯔꯕꯗꯤ ꯈꯟꯕꯗꯗꯤ
ꯈꯨꯝꯒꯦ ꯈꯨꯝꯒꯦ ꯅꯣꯏ ꯈꯨꯝꯒꯦ
ꯑ
ꯎꯝ
ꯌꯥꯝ ꯐꯕ ꯄꯥꯈꯨꯝꯅꯤꯅꯦ ꯑꯁꯤꯗꯤ
ꯍ
ꯎꯝ ꯉꯁꯤꯁꯦ ꯀꯔꯤ ꯊꯕꯛ ꯇꯧꯔꯒ ꯂꯩꯕꯅꯣ
ꯇꯂ ꯂꯩꯌꯦꯦ
ꯅꯣꯡꯁꯦ ꯁꯨꯂꯦꯠꯂꯦ ꯑꯗꯨꯒꯤ ꯑꯩꯈꯣꯏꯗꯤ ꯃꯄꯥꯟꯁꯨ ꯊꯣꯛ ꯇꯔꯦ ꯀꯝ ꯚꯥꯏꯕ꯭ꯔꯦꯁꯟ ꯃꯈꯣꯟ ꯉꯥꯛꯇ ꯇꯥꯏꯅ
ꯃꯦꯁꯦꯁꯅꯦ
ꯎꯝ ꯑꯩꯗꯤ ꯁꯥꯏꯂꯦꯟ ꯊꯝꯈꯕꯅꯤ ꯇꯨꯃꯤꯟꯅ ꯂꯩꯔꯤ
ꯍ ꯃꯤ ꯊꯝꯕ ꯍꯩꯇꯦ ꯑꯗꯨꯒꯤꯅꯤ
ꯅꯠꯇꯦ ꯔꯤꯟꯇꯟꯗꯣ ꯁꯥꯏꯂꯦꯟꯗ ꯊꯝꯕꯗꯤ ꯑꯗꯨꯝ ꯇꯃꯤ ꯆꯠ ꯇ ꯀꯦ
ꯍꯣꯏ ꯇꯣ ꯎꯝ ꯀ ꯀꯣꯀ ꯑꯁ ꯍꯥꯏꯔꯛꯑꯣ
ꯎꯝ ꯇꯦꯛꯁ ꯌꯦꯡꯉꯒ ꯁꯨꯃꯥꯏꯅ ꯏꯪꯂꯤꯁ ꯉꯥꯡꯒꯅꯨ
ꯃꯣꯏꯅ ꯊꯥꯔꯛꯄꯒꯤ ꯄꯥꯕꯅꯤꯁꯨ
ꯍꯣꯏꯅꯦ ꯂꯥꯁꯇ ꯀꯣꯜ ꯇꯧꯗꯧꯔ ꯔꯤꯖꯦꯛꯁ ꯆꯠꯇꯥꯥꯅꯤꯌꯦ
ꯑꯣ ꯑꯗꯨꯃꯥꯏꯅꯔ
ꯈꯪꯗꯦ ꯑꯁꯤꯒꯤ ꯃꯔꯝꯗ ꯉꯥꯡꯕ ꯌꯥꯗꯦ ꯆꯨꯃꯤꯟꯂ
ꯑꯗ ꯑ ꯅꯪ ꯍꯔꯒ ꯂꯩꯕ
ꯁꯤꯁꯥꯁꯤ ꯑ ꯁꯤꯅꯤꯅꯦ ꯋꯥꯔꯤ ꯁꯥꯕ ꯅꯨꯡꯉꯥꯏꯌꯦ ꯍꯥꯏ
ꯑ ꯍꯧꯖꯤꯛꯗꯤ ꯀꯩꯗꯧꯔꯤꯕ
ꯁꯥꯕꯒꯤ ꯃꯄꯥꯟꯗ ꯂꯩꯕꯅꯦ
ꯎꯝ ꯅꯣꯡ ꯇꯥꯗ꯭ꯔꯣ
ꯅꯨꯡ ꯇꯥꯔꯗꯤ ꯁꯨꯃꯥꯏꯅ ꯂꯩꯒꯦꯔꯣ
ꯎꯝ ꯅꯠꯇꯦ ꯅꯣꯡ ꯆꯨꯕ꯭ꯔꯕ ꯅꯪ ꯃꯄꯥꯟꯗ ꯂꯩ ꯍꯥꯏꯁꯤꯦ
ꯀꯩꯕ
ꯅꯣꯡ ꯆꯨꯕ꯭ꯔꯣ ꯍꯥꯏꯕꯟ
ꯆꯨꯗꯤ ꯍꯔꯒ
ꯎꯝ
ꯑꯩꯈꯣꯏꯗꯤ ꯑꯍꯤꯡ ꯑꯣꯏꯔꯁꯨ ꯅꯨꯡꯁꯥ ꯅꯨꯡꯁꯥ ꯂꯩꯇ꯭ꯔꯁꯨ ꯁꯥꯏꯕ ꯑꯩꯈꯣꯏꯗꯤ ꯀꯔꯤ ꯈꯨꯁꯥꯅꯣ ꯈꯪꯗꯦ
ꯎꯝ ꯁꯤꯅ ꯇꯥꯛꯄꯗꯤ ꯅꯪ ꯌꯨꯝꯗ ꯂꯩꯇꯦ ꯍꯥꯏꯁꯤꯅꯤ
ꯌꯝ ꯅꯣꯛꯑꯦ ꯅꯪ
ꯎꯝ ꯅꯒꯥꯏꯅꯤ ꯃꯅꯦ ꯃꯂ ꯑꯃ ꯂꯩꯇꯆ ꯅꯀꯅꯤ ꯀ ꯑꯩ ꯑꯩ ꯑꯩꯅ ꯅꯣꯛꯑꯕ ꯅꯪꯁꯨ ꯑꯗꯨꯝ ꯅꯣꯛꯑꯅꯤ ꯈꯪꯉꯦ ꯑꯩ
ꯑꯩꯁꯨ ꯌꯥꯝ ꯃꯔꯝ ꯌꯥꯎꯗꯕꯤ ꯅꯣꯛꯃꯟꯕꯒꯤ ꯃꯤꯅ ꯆꯩꯕꯅꯤꯅꯦ ꯐꯥꯒꯤꯔꯣ
ꯌꯦꯉꯗ ꯍꯧꯖꯤ ꯅꯣꯛꯕ ꯅꯪꯁꯨ ꯑꯗꯨꯝ
ꯂꯩꯃꯤꯟꯅꯔꯗꯤ ꯑꯣ ꯄꯨꯔꯥ ꯊꯨꯡꯒꯥꯎꯒꯤ ꯇꯥꯏꯞꯇ ꯇꯧꯕꯅꯤ
ꯒꯟꯖꯥꯥꯆꯥꯕꯒꯤ ꯇꯏꯠꯇꯥ
ꯑꯁ ꯅꯪ ꯒꯟꯖꯥ ꯍꯥꯏꯔꯒ ꯑꯩꯗꯤ ꯒꯟꯖꯥ ꯁꯤꯖꯤꯟꯅꯕ ꯍꯩꯇꯦꯕꯥ ꯑꯗꯨ ꯏꯃꯥꯥꯟ ꯅꯠꯇꯦ ꯍꯩꯇꯕꯗꯣ ꯏꯃꯥꯟꯅꯕꯁꯤꯡꯁꯨ ꯁꯦ ꯒꯟꯖꯥ ꯊꯛꯂꯒ ꯌꯥꯝ ꯆꯤꯜ ꯑꯣꯏꯕ ꯃꯥꯟꯕꯀꯣ ꯃꯁꯛꯁꯤꯡꯗꯨ ꯃꯣꯏꯗꯤ ꯀꯦꯛ ꯄ꯭ꯂꯦ ꯇꯧꯕ ꯍꯩꯌꯦꯕ ꯑꯗꯨ ꯑꯩꯁꯨ ꯇ꯭ꯔꯥꯏ ꯇꯧꯒꯩ ꯇꯧꯅꯩ ꯑꯁ ꯋꯥꯃꯟꯗꯅ ꯑꯩ ꯀꯞꯄꯅꯤꯅꯦ ꯅꯣꯛꯄꯁꯨ ꯁꯨꯡꯂꯦꯞ ꯂꯦꯞꯄ ꯉꯝꯗ꯭ꯔꯕꯀꯣ
ꯑ ꯅꯣꯛꯄ ꯃꯊꯛꯇ ꯑꯃꯨꯛꯀ ꯅꯣꯛꯁꯤꯟꯕ‌ ꯑꯁ
ꯑ ꯑꯗꯨꯅ ꯀꯩ ꯍꯥꯏꯁꯤꯔꯥꯅꯩ ꯉꯎꯔꯤꯉꯩꯗ ꯃꯪꯒꯜꯒꯨꯝꯕ ꯆꯥꯅꯕ ꯌꯣꯠꯄ ꯁꯨꯡꯉꯝ ꯉꯝꯗ꯭ꯔꯦꯕꯥ
ꯑꯥ ꯍꯥ ꯍꯥ
ꯗ꯭ꯔꯥꯏ ꯑꯣꯏꯕꯅꯤꯅ ꯀꯣ ꯑꯗꯨ ꯃꯊꯛꯇ ꯉꯥꯎꯁꯨ ꯉꯥꯎꯏ ꯑꯁ ꯍꯩꯇꯦ ꯑꯁꯦꯡꯕ ꯄꯥꯝꯁꯨ ꯄꯥꯝꯗꯦ ꯑꯥꯁ
ꯍꯣꯏꯗꯥ ꯑꯗꯨꯅꯩ
ꯅꯨꯄꯤꯁꯤꯡꯁꯨ ꯊꯥꯒꯟꯕꯅꯤꯅ ꯀꯥꯟꯖꯥꯗꯤ ꫪꯩꯏꯅ
ꯏꯁ ꯅꯨꯄꯤꯅꯤ ꯍꯥꯏꯔꯒ ꯂꯣꯏꯅꯃꯛ ꯇꯧꯕꯁꯨ ꯅꯠꯇꯅꯥ
ꯍꯣꯏꯅꯦ ꯂꯣꯏꯅꯃꯛ ꯇꯧꯗꯦ ꯑꯗꯨ ꯑꯣꯏꯔꯁꯨ ꯅꯨꯄꯤꯁꯤꯡꯁꯨ ꯌꯥꯝ ꯍꯩꯕꯅꯤꯗ
ꯍꯣꯏꯗ ꯇꯧꯕꯕꯨꯗꯤ ꯃꯤ ꯑꯌꯥꯝꯕ ꯇꯧꯕꯅꯤꯗ ꯑꯐꯥꯎ ꯕꯤ ꯑꯣꯏꯅ
ꯐꯥꯎꯗꯕ ꯑꯉꯥꯡꯁꯤꯁꯨ ꯇꯧꯏꯗ
ꯑꯣ ꯑꯗꯨꯃꯥꯏꯅꯔ ꯑꯗꯨ ꯃꯅꯨꯡꯗ ꯐꯥꯎꯕꯒꯤ ꯅꯦꯗꯅ ꯃꯄꯥꯟꯗꯁꯨ ꯐꯥꯎꯗꯣꯛꯇꯕꯒꯤ ꯋꯥꯅꯤ ꯅꯩ
ꯑꯎꯝ ꯃꯅꯨꯡꯗꯗ ꯐꯥꯎꯕ ꯍꯥꯏꯇꯥꯔꯦ ꯗꯅ
ꯃꯅꯨꯡꯗ ꯐꯥꯎꯕ ꯃꯄꯥꯟꯗ ꯐꯥꯎꯕꯗꯨ ꯎꯠꯇꯕꯅꯤ
ꯎꯝ
ꯍꯥ ꯍꯥ ꯆꯥꯛ ꯆꯔꯨꯕꯒꯤ ꯋꯥꯏꯅꯩ ꯄꯨꯛ ꯊꯥꯂꯁꯨꯨꯏ ꯂꯃꯁꯨꯨꯋꯥꯌꯦ
ꯑꯩꯗꯤ ꯇꯨꯝꯕꯁꯨ ꯋꯥꯏꯑꯦ ꯇꯨꯝꯍꯟꯕꯌ ꯋꯥꯅꯤ ꯑꯩ ꯇꯐꯝꯝꯁꯨ ꯈꯪꯗꯦ ꯗꯥ
ꯁꯣꯔ ꯍꯣꯏꯕꯨꯗꯤ ꯋꯥꯗꯦꯀꯣ ꯁꯨꯡ ꯂꯦꯞꯇꯤ ꯂꯩꯞꯇꯗꯅ
ꯑꯗꯨꯕꯨꯗꯤ ꯍꯣꯏ ꯈꯔ ꯗꯤ ꯋꯥꯗꯦ ꯑꯗꯨꯅ ꯑꯗꯨꯗꯤ ꯅꯤ
ꯁꯤꯗ ꯆꯥꯛꯇꯛꯑꯒ ꯋꯥꯛꯀꯤꯡ ꯆꯠꯄꯁꯦ ꯌꯥꯝ ꯅꯨꯡꯉꯥꯏꯕꯅꯦ ꯑꯗꯣ ꯑꯩꯈꯣꯏ ꯃꯐꯝꯗꯗꯤ ꯅꯣꯡ ꯇꯥꯕꯅꯤ ꯎꯄꯥꯏ ꯂꯩꯇꯦ ꯗ
ꯑꯣ ꯑꯅꯥ ꯆꯪꯗꯒꯤ ꯇꯧꯕꯁꯒꯅꯤ ꯖꯥꯒꯗꯤ
ꯎꯝ ꯍꯣꯏ ꯃꯊꯧ ꯇꯟꯥꯕꯥ ꯁꯤꯡ ꯀꯣ
ꯑꯁ ꯅꯪꯒꯤꯗꯣ ꯑꯗꯨꯝꯃꯥꯏ ꯑꯗꯨꯝꯃꯥꯏꯅ ꯍꯥꯏꯕꯗꯤ ꯌꯥꯝ ꯐꯖꯗꯦ ꯑꯩꯅ ꯍꯥꯏꯔꯗꯤ ꯈꯔ ꯐꯖꯩꯌꯦꯕꯥ ꯅꯥ
ꯍꯣꯅꯩ ꯅꯨꯄꯤꯅ ꯉꯥꯡꯕꯁꯤ ꯈꯔ ꯄꯛꯆꯕꯅꯤ
ꯑꯗꯨꯒꯤ ꯏꯅꯠꯇꯦ ꯅꯪꯁꯨ
ꯑꯁ ꯑꯗꯨ ꯅꯠꯇ ꯀꯥꯔꯤꯒꯤꯅꯣ
ꯑꯁ ꯑꯗꯨꯝ ꯑꯗꯨꯝ ꯍꯥꯏꯕ ꯑ ꯅꯪ ꯄꯨꯡ ꯀꯌꯥꯗ ꯇꯨꯝꯃꯦ ꯍꯤꯡꯗ
ꯑꯩꯗꯤ ꯑꯌꯥꯝꯕ ꯀꯩ ꯍꯥꯏꯁꯤꯔꯥ ꯅꯣꯔꯃꯦꯜꯗꯨꯗꯤ ꯑꯦꯂꯚꯦꯟ ꯇꯨꯋꯦꯜ ꯎ
ꯑꯥ
ꯑꯣ ꯍꯧꯒꯜꯄꯅ ꯁꯚꯦꯟ ꯑꯣꯔ ꯁꯤꯛꯁ ꯊꯥꯔꯇꯤ
ꯋꯥ ꯎꯃꯦꯦꯕꯤ ꯑꯔꯂꯤ ꯌꯃ ꯃꯜꯗꯦ
ꯉꯥꯟ ꯅꯠꯇ꯭ꯔꯦꯗ ꯍꯥꯏꯗꯤ ꯅꯣꯡꯉꯥꯂ
ꯑꯩ
ꯈꯪꯉꯤꯗ ꯑꯗꯨꯝ
ꯑꯣ ꯑꯩꯗꯤ
ꯔ ꯔꯁ ꯇꯥ ꯈꯣꯡꯉꯦꯗꯅ
ꯑꯗꯨꯗꯗꯤ ꯁꯇꯦꯛ ꯍꯣꯡꯗꯦ
ꯎꯝ ꯎꯝ ꯑꯩꯈꯣꯏꯒꯤꯗꯤ ꯂꯩꯇꯦ ꯑꯗꯨ ꯑꯣꯏꯔꯁꯨ ꯂꯩꯀꯥꯏꯒꯤ ꯂꯩꯕꯅꯤꯅꯀꯣ ꯄꯨꯔꯥ ꯑꯦꯂꯥꯔꯝꯅꯦ ꯍꯥꯏꯁꯤ
ꯑ ꯏꯗꯕꯨꯗꯤ ꯆꯃꯤꯗ
ꯎꯝ ꯅꯨꯡꯉꯥꯏꯕꯅꯤꯅ ꯁꯨꯃꯥꯏꯅ ꯌꯨꯝꯗ ꯂꯩꯕꯁꯨ
ꯍ ꯅꯨꯅꯨꯡꯉꯥꯏ ꯅꯨꯡꯉꯥꯏ
ꯅꯨꯡꯉꯥꯏꯃꯟꯕꯒꯤ ꯈꯨꯠꯇ ꯄꯩꯁꯥ ꯂꯩꯇꯔꯦꯅꯦꯍꯦ
ꯑꯗꯨꯒꯔ ꯑꯩ ꯑꯃꯨ ꯉꯥꯡꯅꯤꯡꯗꯦ
ꯑꯁꯤꯒꯕ ꯃꯔꯝ ꯂꯩꯕ ꯃꯇꯥꯡꯁꯤꯁꯨ ꯉꯥꯡꯒꯗꯧꯕꯅꯤ
ꯆꯨꯝꯃꯦ ꯆꯨꯝꯃꯦ
ꯎ ꯑꯁ ꯑꯉꯥꯡ ꯑꯣꯏꯔꯤꯉꯩ ꯁ꯭ꯀꯨꯜ ꯀꯥꯔꯤꯉꯩꯗꯗꯤ ꯋꯥꯈꯜꯗꯨꯅꯤꯀꯣ ꯁꯨꯃꯥꯏ ꯍꯥꯏꯕ ꯋꯥꯅꯤ
ꯑꯥ
ꯁ꯭ꯀꯨꯜ ꯀꯣꯂꯦꯖꯁꯦ ꯍꯦꯛ ꯂꯣꯏꯔꯒ ꯊꯕꯛ ꯐꯪꯗꯧ ꯃꯥꯜꯂꯦꯕ
ꯑꯗꯨ
ꯂꯣꯏꯅ ꯒ꯭ꯔꯦꯖꯨꯋꯦꯠ ꯇꯧꯔꯒ ꯀꯔꯤꯅ ꯀꯔꯤꯅꯣ ꯈꯪꯗ꯭ꯔꯦ ꯍꯥꯏꯁꯤ
ꯑꯁ ꯑꯣꯐꯤꯁꯥꯔ ꯇꯧꯅꯤꯌꯦ ꯏꯟꯖꯤꯅꯤꯌꯥꯔ ꯇꯧꯅꯤ ꯑꯁ ꯋꯥꯈꯟꯗꯤ ꯂꯣꯏ ꯁꯥꯗꯣꯛꯄ ꯂꯣꯏꯔꯕꯅꯤ
ꯎꯝ ꯑꯁꯦꯡꯕ ꯃꯇꯝ ꯃꯇꯝ ꯂꯥꯛꯑꯀꯥꯟꯗꯗꯤ ꯃ ꯃꯇꯝ ꯂꯥꯛꯒꯅꯤ ꯉꯅꯥ ꯑꯣꯏ ꯌꯥ ꯎꯝ
ꯑꯩꯗꯤ ꯄꯨꯡ ꯄꯨꯡ ꯃꯉꯥꯗ ꯇꯨꯝꯃꯦ ꯑꯌꯨꯛꯀꯤ ꯄꯨꯡ ꯃꯉꯥꯗꯣ
ꯑ ꯀꯩꯒꯤꯌꯦ ꯍ ꯇꯨꯝꯕ ꯌꯥꯗ꯭ꯔꯣ
ꯑꯩꯈꯣꯏꯗꯤꯚꯦꯝꯄꯥꯔꯅꯦ ꯈꯪꯗ꯭ꯔꯣ
ꯍꯣꯏꯅꯦ ꯀꯨꯆ ꯎꯁꯦꯁ ꯏꯪꯂꯤꯁꯨꯃꯥꯏꯅ ꯇꯧꯒ ꯃꯅꯦ
ꯀꯆ ꯁꯦꯝꯕ
ꯑꯁꯦꯕꯅꯤ ꯑꯩ ꯑꯩꯒꯤ ꯐ꯭ꯔꯦꯟ ꯈꯔꯁꯨ ꯂꯩꯌꯦ ꯁꯨꯃꯥꯏꯅ ꯇꯧꯕꯀꯣ
ꯑꯥ
ꯃꯁꯥꯁꯨ ꯏꯄꯥ ꯄꯥꯔꯒ ꯅꯨꯡꯁꯤꯠ ꯀꯜꯂꯗꯤ ꯄꯥꯏꯗꯧ ꯃꯥꯟꯕꯅꯤ ꯇꯨꯝꯗꯕꯒꯤ
ꯄꯥꯏꯒꯦꯜ ꯃꯅꯤ ꯍꯦ ꯃꯣꯏ ꯀꯃ ꯇ
ꯎꯝ ꯑꯁ ꯁꯥꯏꯀ꯭ꯂꯣꯟꯒꯨꯝꯕ ꯂꯥꯛꯑꯀꯥꯟꯗ ꯃꯄꯥꯟ ꯊꯣꯛꯎꯅꯨꯀꯣ ꯅꯪꯁꯨ ꯅꯨꯡꯁꯥ ꯄꯥꯔꯕꯅꯤ ꯈꯪꯅꯤ
ꯄꯥꯗꯦ ꯄꯥꯗꯦ ꯌꯥꯝ ꯀꯟꯕ ꯃꯤꯡ
ꯎꯝ ꯆꯥꯛꯗꯤ ꯌꯥꯝ ꯆꯥꯔꯤꯕ꯭ꯔꯣ